ꯕꯤꯖꯤꯁ ꯇꯧꯗꯦꯀꯣ
ꯍꯣꯏ ꯕꯤꯖꯤ ꯇꯧꯗꯦ ꯑꯗꯨꯝ ꯇꯧꯔꯁꯨ ꯑꯗꯨꯝ ꯇꯧꯔ ꯇꯧꯔ ꯊꯕꯛ ꯇꯧꯕ ꯌꯥꯏꯌꯦ ꯃꯈꯣꯟ ꯊꯣꯛꯇꯕ ꯊꯕꯛꯅꯤꯅ
ꯑꯥ ꯑꯩꯁꯨ ꯆꯥꯛ ꯏꯟꯁꯥꯡ ꯊꯣꯡꯉꯤꯅꯦ
ꯍꯣ ꯍꯣꯏ ꯑꯗꯨꯅꯤ ꯑꯅꯤꯃꯛ
ꯆꯥꯛꯇꯤ ꯉꯟꯇꯥ ꯉꯟꯇꯥ ꯆꯥꯕ ꯐꯕꯅꯦ ꯍꯟꯗꯛꯇꯤ ꯈꯪꯗꯕꯅꯤꯅ ꯃꯇꯝꯗꯣ
ꯎꯝ
ꯅꯣꯏꯗꯗꯤ ꯀꯌꯥꯝꯗꯤ ꯀꯥꯏ ꯑꯈꯣꯏ ꯈꯨꯟꯗꯗꯤꯀꯣ
ꯑꯥ
ꯆꯥꯛ ꯌꯦꯟꯖꯥꯡꯗꯤ ꯉꯟꯇꯥ ꯉꯟꯇꯥ ꯆꯥꯕꯅ ꯐꯩꯌꯦ ꯍꯟꯗꯛ ꯃꯇꯝꯗꯤ ꯊꯥꯏꯅꯒ ꯃꯥꯟꯅ
ꯇꯝꯕ ꯉꯝꯗꯦꯕ
ꯍꯣꯏ ꯅꯍꯥꯟꯅꯦ ꯑꯗꯨꯃꯥꯏꯅ ꯇꯧꯋꯦꯅꯦ ꯅꯍꯥꯟ ꯉꯁꯤ ꯅꯠꯇꯕ ꯉꯔꯥꯡ ꯅꯠꯇꯕ ꯅꯍꯥꯟꯗꯣ
ꯎꯝ
ꯑꯗꯨ ꯅꯨꯃꯤꯠꯇꯣ ꯑꯈꯣꯏ ꯈꯨꯟꯗ ꯀꯨꯝꯃꯩ ꯊꯣꯛꯑꯦꯕ ꯀꯨꯝꯃꯩ ꯑꯆꯧꯕ
ꯎꯝ
ꯑꯗꯨꯒꯤ ꯑꯈꯣꯏ ꯍꯣꯏ ꯑꯗꯨꯝ ꯈꯪꯔꯝꯅꯤ
ꯍꯣꯏ ꯈꯪꯉꯦ ꯈꯪꯉꯦ
ꯑꯗꯨꯒꯤ ꯎꯝ ꯆꯥꯛꯇꯣ ꯄꯨꯔꯒ ꯆꯦꯟꯕꯅꯦ ꯍꯤꯟꯖꯥꯡꯗꯤ ꯌꯦꯟ ꯊꯣꯡꯕꯅꯦꯕ ꯑꯩꯈꯣꯏ ꯇꯥꯕ꯭ꯔꯣ ꯌꯦꯟꯗꯣ ꯃꯨꯟꯗꯕꯒꯤ ꯄꯨꯂ ꯆꯦꯟꯕꯅꯦ ꯑꯗꯨꯒ ꯑꯇꯣꯞꯄ ꯌꯨꯝꯗ ꯊꯣꯡꯕꯅꯦ
ꯑꯗꯨꯅꯦ ꯑꯈꯣꯏ ꯏꯕꯣꯛ ꯈꯣꯏꯅꯗꯤ ꯆꯩꯌꯦ ꯅꯣꯏꯗꯤ ꯅꯨꯇꯤꯒꯤ ꯆꯥꯛ ꯊꯦꯡ ꯊꯦꯡꯅ ꯆ ꯆꯥꯏ ꯀꯔꯤꯒꯤꯔꯥ ꯅꯣꯏ ꯊꯥꯏꯅꯁꯨ ꯑꯗꯨꯃꯥꯏꯟ ꯇꯧꯈ꯭ꯔꯕꯅꯦ ꯍꯥꯏꯌꯦ
ꯅꯣꯏ ꯆꯦꯟꯕ ꯀꯥꯟꯗꯀꯣ ꯀꯩꯅꯣ ꯇꯧꯔꯅꯤꯕ ꯑ ꯂꯥꯟ ꯀꯩꯅꯣꯃ ꯂꯥꯛꯑ ꯗꯤ ꯆꯦꯜꯂꯅꯤꯅ ꯄꯨꯛ ꯊꯟꯗꯕꯤꯗ
ꯍꯣꯏ
ꯃꯇꯝ ꯐꯠꯇꯝꯅꯤꯅ
ꯐꯠꯇꯦ ꯑꯉꯥꯡꯅ ꯀꯞꯄꯅꯤ ꯏꯇꯩ ꯃꯈꯣꯏ ꯑꯉꯥꯡꯁꯤꯡꯅ
ꯑꯥ
ꯌꯥꯝ ꯋꯥꯏꯑꯦ ꯈꯪꯕ꯭ꯔ ꯑꯗꯨ ꯅꯨꯃꯤꯠꯇꯣ
ꯎꯝ
ꯀꯥꯟꯅꯗ꯭ꯔꯦ ꯅꯪ ꯅꯣꯏ ꯌꯨꯝ ꯂꯩꯔꯅꯨ ꯍꯥꯏꯅ ꯎꯝ ꯏꯃꯥ ꯏꯄꯥꯅ ꯑꯉꯥꯡꯁꯤꯡꯁꯨ ꯏꯇꯩꯃꯈꯣꯏ ꯁꯨ ꯏꯕꯣꯛ ꯈꯣꯏꯁꯨ ꯂꯣꯏꯅ ꯊꯝꯕꯤꯈ꯭ꯔꯦ ꯄꯩꯥ ꯁꯥ ꯄꯤꯔꯒ ꯕꯔꯥꯗ
ꯑꯥ
ꯅꯨꯡꯉꯥꯏꯅ ꯂꯩꯔꯨꯔꯣ ꯍꯥꯏꯅ
ꯏꯆꯦꯗꯤ ꯀꯩ ꯍꯦꯟꯖꯥꯡ ꯊꯣꯡꯒꯦ ꯇꯧꯔꯤꯅꯣ
ꯑꯩꯁꯦ ꯕꯦꯂꯦꯟꯗꯔꯤ
ꯍꯥꯎ ꯍꯣꯏ ꯍꯣꯏ ꯈꯪꯉꯦ ꯈꯪꯉꯦ
ꯎꯝ ꯂꯦꯗꯤꯁꯐꯤꯡꯚꯔꯅꯦ ꯑꯂꯨꯅꯦ
ꯍꯣꯏ
ꯑꯗꯨꯒ ꯉꯥ ꯑꯀꯪꯕ ꯊꯥꯛꯑꯒ ꯆꯥꯔꯅꯤ
ꯀꯩ ꯉꯥ ꯑꯣꯏꯗꯣꯏꯅꯣ ꯎꯀꯥꯕꯤꯔꯣ ꯔꯧꯔꯣ
ꯉꯥ ꯃ ꯃꯃꯤꯡ ꯈꯪꯗꯦꯗ ꯑꯩꯁꯨ
ꯑꯄꯤꯛ ꯑꯄꯤꯛꯄꯔꯣ
ꯑꯄꯤꯛꯄꯅꯦ ꯉꯥꯖꯥꯏ ꯉꯥꯌꯥꯏ ꯍꯥꯏꯕ꯭ꯔꯥ ꯄꯤꯛꯄꯖꯥꯠꯇꯣ ꯑꯍꯥꯍꯥ
ꯑꯁ ꯈꯪꯗ꯭ꯔꯦꯗ ꯇꯧꯔꯤꯁꯦ ꯅꯪ ꯍꯧꯖꯤꯛ ꯉꯥ ꯃꯃꯤꯡ ꯍꯥꯏꯕꯗꯣ ꯑꯗꯨ ꯂꯣꯟ ꯉꯥ ꯏꯃꯥ ꯈꯨꯟꯒꯤ ꯂꯣꯟ ꯌꯥꯝ ꯃꯥꯜꯂꯤꯅꯦ ꯅꯪ ꯈꯨꯍꯥꯏꯗꯣ
ꯅꯣꯏꯃꯈꯣꯏꯒꯤ
ꯍꯣꯏ ꯏꯃꯥ ꯏꯃꯥꯗꯣ ꯏꯃꯥ ꯑꯩꯈꯣꯏ ꯈꯨꯟꯁꯨ ꯑꯗꯨꯃꯥꯏꯅ ꯉꯥꯡꯉꯦꯕ ꯍꯧꯖꯤꯛ ꯍꯧꯖꯤꯛꯁꯨ ꯑꯩ ꯑꯩꯅ ꯉꯥꯡꯕ ꯂꯣꯟ ꯈꯨꯉꯥꯡꯗꯣ ꯑꯗꯨꯃꯏꯅ ꯉꯥꯡꯉꯦꯕ ꯅꯪꯅ ꯉꯥꯡꯕꯗꯣ
ꯑꯥ
ꯑꯗꯨꯝ ꯐꯥꯕ ꯉꯝꯃꯦꯕ ꯑꯩꯈꯣꯏꯗꯤ
ꯎꯝ ꯑꯩꯅ ꯍꯥꯏꯕꯗꯣ ꯉꯁꯥꯏ ꯎꯝ ꯏꯃꯥꯟꯅꯕ ꯃꯄꯥꯒꯤ ꯈꯨꯟ ꯃꯅꯥꯛꯇꯒꯤ ꯑꯣꯏꯔꯝꯗꯧ ꯃꯥꯜꯂꯦ ꯑꯗꯨ ꯈꯨꯟꯗꯤ ꯗꯥꯏꯔꯦꯛ ꯅꯠꯇꯕ
ꯅꯣꯏ ꯃꯅꯛꯇ
ꯍꯥ
ꯅꯣꯏ ꯑ ꯅꯣꯏ ꯍꯧꯖꯤꯛ ꯅꯣꯏ ꯑꯁꯦꯝꯕ ꯈꯨꯟꯒꯤꯗꯣ
ꯍꯣꯏ
ꯑꯗꯨꯒꯤ ꯃꯅꯥꯛꯇꯩꯔ ꯅꯣꯏ ꯃꯥꯁꯨ
ꯑꯩꯈꯣꯏ
ꯅꯣꯏ ꯕꯥꯒꯤꯀꯣ ꯑꯩꯅ ꯍꯥꯏꯒꯦꯕ ꯅꯣꯏ ꯕꯥꯕꯥꯒꯤ ꯎꯝ ꯒꯤ ꯌꯨꯝꯗꯨꯒ ꯅꯣꯏ ꯃꯃꯥꯒꯤ ꯃꯄꯥꯝꯗꯨꯒ ꯅꯛꯅꯕ꯭ꯔꯥꯕ ꯌꯥꯝ ꯂꯥꯞꯇꯕ ꯄ꯭ꯔꯥꯕ
ꯑꯩꯈꯣꯏ ꯏꯄꯥꯗꯤ ꯏꯃꯥꯒꯤ ꯌꯨꯝ ꯃꯅꯥꯛꯇ ꯂꯩꯕꯅꯦ ꯏꯄꯥ ꯏ ꯏꯃꯥꯒ ꯏꯃꯥꯒꯤ ꯈꯨꯟꯗ ꯂꯩꯕꯅꯤ ꯑꯗꯨꯝ
ꯑꯣ ꯑꯣ ꯑꯣ ꯑꯣ
ꯑꯁꯦꯡꯕꯗꯤ ꯏꯃꯥꯗꯤ ꯍꯥꯏ ꯍꯥꯏꯗꯣꯛꯀꯦꯁꯦ ꯂꯣꯡꯆꯨꯝ
ꯑꯣ ꯍꯣꯏ ꯃꯥꯗꯤ ꯄꯣꯛꯅꯤꯡꯂꯣꯡ
ꯑ ꯑꯗꯨꯗꯩꯅꯦ ꯑꯗꯨꯒ ꯑꯩꯈꯣꯏ ꯏꯃꯥ ꯑꯩꯈꯣꯏ ꯍꯧꯖꯤꯛ ꯍꯧꯖꯤꯛ ꯉꯥꯡꯉꯤꯁꯤꯅ ꯃꯈꯣꯝ ꯍꯥꯏꯅꯀꯣ ꯑꯗꯨ ꯂꯣꯟꯗꯨꯏ ꯉꯥꯡꯉꯦꯕ
ꯑꯥ ꯃꯈꯣꯡꯒꯤ ꯋꯥ ꯂꯣꯟꯁꯨ ꯅꯣꯛꯅꯤꯡꯕꯅꯦꯍꯦ ꯐꯩꯔꯒ
ꯍꯣꯏ ꯑꯗꯨꯅꯦ ꯑꯩꯅ ꯏꯁꯩ ꯁꯛꯄꯒꯨꯝ ꯇꯧꯕ꯭ꯔꯣ ꯍꯥꯏꯁ ꯑꯩꯈꯣꯏ ꯈꯨꯟꯗꯤ ꯄꯨꯂꯞ ꯉꯥꯡꯉꯦ ꯑꯗꯣ ꯑꯗꯨ ꯂꯣꯟꯗꯣ ꯄꯨꯔꯥ ꯑꯉꯥꯡ ꯃꯌꯥꯝ ꯉꯥꯡꯕꯅꯦ ꯃꯣꯏ ꯈꯨꯟꯅ ꯍꯦꯟꯅ ꯉꯥꯡꯕꯅꯦ ꯑꯩꯈꯣꯏ ꯑꯦ
ꯎꯝ ꯀꯩꯒꯤꯔꯥ
ꯈꯪꯗꯦ ꯑꯗꯨꯝ ꯃꯔꯤ- ꯃꯇꯥ ꯂꯣꯏ ꯑꯣꯏꯕꯒꯤꯅꯤꯅꯦ ꯑꯩꯈꯣꯏꯗꯣ
ꯑꯥꯑꯥ ꯑꯩꯈꯣꯏ ꯈꯨꯟ ꯑꯩꯈꯣꯏ ꯂꯩꯀꯥꯏꯗꯖꯨ ꯃꯈꯣꯝꯖꯨ ꯂꯩꯌꯦꯕ ꯃꯣꯏꯒꯤ ꯂꯣꯟꯗꯣ ꯅꯣꯛꯅꯤꯡꯕꯅꯦ ꯃꯣꯏꯕꯨꯗꯤ ꯍꯣꯏ ꯑꯁꯤꯗ ꯀꯨꯏꯅ ꯂꯩꯔꯛꯄꯒꯤ ꯑꯗꯨꯝ ꯄꯥꯛ ꯉꯥꯡꯗ꯭ꯔꯦ ꯉꯥꯡꯕꯕꯨꯗꯤ ꯍꯣꯏ ꯉꯥꯡꯉꯤ ꯀꯣ ꯑꯗꯨ ꯑꯣꯏꯔꯗꯨ ꯑꯥ ꯃꯣꯏ ꯑꯥ ꯃꯊꯛꯇꯒꯤ ꯂꯥꯛꯄꯒꯤ ꯏꯁꯇꯥꯏꯜ ꯨꯗꯗꯤ ꯄꯨꯔꯥꯗꯤ ꯉꯥꯡꯗ꯭ꯔꯦꯕ ꯃꯣꯏ ꯃꯔꯤ- ꯃꯇꯥ ꯂꯥꯛꯄ ꯀꯥꯟꯗ ꯉꯥꯡꯕ ꯇꯥꯕ ꯀꯥꯟꯗ ꯅꯣꯛꯅꯤꯡꯕꯅꯦ ꯊꯩꯔꯒ ꯀꯣ ꯈꯣꯏꯔꯤ ꯈꯣꯏꯔꯤ ꯇꯧꯔ ꯎꯪꯝ
ꯍꯦ ꯑꯩꯈꯣꯏꯗꯤ ꯌꯥꯝ ꯉꯥꯡꯕꯅꯤ ꯑꯗꯨꯒꯨꯝꯕ ꯂꯣꯟꯗꯣ ꯃꯤꯅ ꯑꯥꯁ ꯅꯪꯒꯤ ꯂꯣꯟꯗꯣ ꯏꯇꯣꯞ- ꯇꯣꯞꯄꯦ ꯀꯩꯅꯣ ꯏꯁꯩ ꯁꯛꯄꯨꯁꯨ ꯃꯥꯜꯂꯦ ꯀꯩꯗ
ꯢꯁ ꯀꯩꯒꯤꯅꯣꯍꯦ ꯑꯗꯨꯝ ꯂꯣꯟꯅꯦ ꯀꯩꯅꯣ ꯑꯩꯅ ꯍꯥꯏꯕꯅꯦ
ꯑꯥꯑꯥ
ꯑꯗꯨ ꯈꯨꯟꯗꯤꯀꯣ ꯌꯥꯝꯅ ꯃꯐꯝ ꯃꯐꯝ ꯇꯣꯉꯥꯟꯅ ꯌꯨꯝ ꯍꯣꯡꯈ꯭ꯔꯕꯅꯦꯕ
ꯑꯥꯗꯨꯒꯤꯅꯦꯗ
ꯎꯝ
ꯍꯥꯏꯗꯣꯛꯄꯗ ꯎꯝ ꯈꯣꯡꯂꯣꯡ ꯋꯥꯟ ꯈꯣꯡꯂꯣꯡ ꯇꯨ ꯅꯝꯖꯤꯡ ꯀꯣꯟꯊꯧꯖꯝ ꯁꯉꯥꯏꯊꯦꯜ ꯑꯁꯤꯒꯨꯝꯕꯖꯦ
ꯑꯥꯗꯨ ꯑꯥꯗꯨ ꯂꯣꯟ ꯉꯥꯡꯕ ꯄꯥꯔꯇꯤꯅꯦꯕ
ꯑꯥꯑꯥ
ꯑꯩꯅ ꯈꯣꯡꯂꯣꯡꯗꯩꯅꯦ
ꯂꯣꯏꯅ ꯅꯛꯅꯔꯝꯃꯤ
ꯑꯥꯍꯣꯏ
ꯊꯤꯔꯛꯄꯥ ꯀꯥꯟꯗꯗꯤ
ꯑꯥꯍꯣꯏ ꯑꯩꯈꯣꯏ ꯈꯨꯟꯗꯣ ꯑꯗꯨꯝ ꯑꯣꯛ ꯂꯣꯏꯕꯅꯦ ꯊꯥꯏꯅꯗꯤ ꯑꯣꯛ ꯃꯅꯝ ꯌꯥꯝ ꯅꯝ ꯍꯧꯖꯤꯛꯇꯤ ꯑꯣꯛꯂꯣꯏꯗ꯭ꯔꯦ
ꯅꯣꯏꯗꯤ ꯆꯥꯛ ꯄꯨꯡ ꯀꯌꯥ- ꯀꯌꯥꯗ ꯆꯥꯒꯦ ꯑꯗꯨꯝ ꯉꯥꯟꯇꯥ ꯊꯣꯡꯕꯤꯔꯒ ꯍꯣꯔꯦꯟꯅ ꯆꯥꯗꯣꯏꯔꯣ
ꯍꯣꯏ ꯍꯣꯔꯦꯟ ꯆꯥꯗꯣꯏꯅꯦ ꯉꯟꯇꯥ ꯊꯣꯡꯉ
ꯅꯪꯗꯤ ꯀꯩꯗꯧꯔꯤꯅꯣ
ꯑꯥꯍꯩ ꯍꯣꯔꯦꯟ ꯍꯋꯥꯏ ꯃꯪꯒꯜ ꯆꯥꯁꯤꯔꯅ ꯏꯁꯤꯡꯗ ꯇꯧꯒꯦ ꯇꯧꯕꯅꯦ ꯇꯤꯡꯒꯦꯅ
ꯅꯣꯏ ꯅꯊꯟꯗꯊꯣꯡꯕ꯭ꯔꯣ
ꯑꯩꯗꯣ ꯃꯦꯠꯁꯇꯣ ꯗꯦꯠ ꯇ꯭ꯋꯦꯟꯇꯤ ꯊ꯭ꯔꯤꯗ ꯄꯤꯒꯦ ꯍꯥꯏꯕ
ꯑꯣꯑꯣ
ꯐꯖꯅ ꯑꯩꯖꯨꯑꯗꯨꯝ ꯀꯣꯏꯕ ꯆꯠꯅꯤꯡꯉꯥꯏ ꯑꯣꯏꯕꯅꯤꯅ ꯏꯊꯟꯗ ꯊꯣꯡꯂꯒ ꯆꯥꯔꯒꯦ ꯍꯥꯏꯅ ꯉꯥꯛ ꯅꯨꯃꯤꯠ ꯑꯍꯨꯝ ꯈꯛꯇꯒꯤꯅꯦꯕ
ꯌꯥꯏꯅꯦ ꯑꯗꯨꯗꯤ ꯑꯗꯨꯝ ꯌꯥꯕ꯭ꯔꯕ
ꯑꯗꯨꯝ ꯌꯥꯏꯑꯦ ꯑꯩꯈꯣꯏ ꯁꯤꯅꯤꯌꯔꯁꯨ ꯀꯥꯔꯦ ꯍꯧꯖꯤꯛꯄꯨꯗꯤ ꯑꯗꯨꯒꯤ ꯎꯝ ꯑꯩꯁꯨ ꯅꯣꯏꯒꯤ ꯈꯨꯟꯗꯣ ꯍꯧꯖꯤꯛ ꯍꯧꯖꯤꯛ ꯂꯩꯕꯗꯣ ꯑꯅꯤ ꯑꯍꯨꯝꯔꯛꯇꯤ ꯂꯥꯛꯈ꯭ꯔꯦ ꯃꯥꯟꯅꯕ ꯌꯨꯝꯒꯨꯝꯕꯗ
ꯍꯍ ꯅꯅꯥꯛꯇ ꯂꯩꯕꯒꯤꯔꯣ ꯇꯨꯝ ꯀꯞꯄꯅꯦ
ꯑꯉꯥꯡ ꯑꯉꯥꯡ ꯍꯥꯏꯔꯗꯤ ꯑꯗꯨꯝ ꯐꯔꯦꯅꯦ ꯑꯩꯈꯣꯏ ꯏꯃꯥ ꯐꯥꯎ ꯒ꯭ꯌꯥꯟ ꯇꯥꯗꯕꯅꯦ ꯀꯣꯜ ꯇꯧꯔꯀꯥꯟꯗ
ꯐꯖꯥꯟꯅ ꯍꯥꯏꯕꯤꯗꯕꯒꯤꯀꯣ ꯍꯣꯏ ꯀꯩ ꯍꯥꯏꯕꯅꯣ ꯏꯆꯦ
ꯑꯉꯥꯡꯉꯔꯣꯏ
ꯍꯣꯏ ꯍꯣꯏ ꯑꯗꯨꯅꯤ ꯍꯝꯍꯝ ꯑꯗꯣ ꯅꯪ ꯐꯥꯎꯅꯔꯣꯗꯅ ꯑꯁꯤ ꯅꯪ ꯉꯁꯥꯏ ꯌꯥꯗꯦ ꯑꯗꯨꯗ ꯍꯥꯏꯕꯗꯣ
ꯑꯥꯕꯤꯖꯤ
ꯍꯥ
ꯅ ꯍꯧꯖꯤꯛ
ꯑꯥ
ꯍꯜꯂꯣ
ꯇꯥꯏꯌꯦ ꯇꯥꯏꯌꯦ
ꯍꯧꯖꯤꯛ ꯃꯥ ꯈꯔ ꯕꯤꯖꯤ ꯑꯣꯏꯕ ꯃꯥꯜꯂꯦꯕ ꯍꯧꯖꯤꯛ ꯀꯩꯅꯣꯗ ꯀꯩꯅꯣꯝꯃ ꯌꯥꯝ ꯀꯟꯅ ꯇꯧꯅꯔꯤꯗꯅ ꯑꯩꯅ ꯍꯥꯏꯔꯒ ꯀꯛꯊꯠꯂꯛꯑꯦ ꯄꯥꯏꯈꯠꯇꯦ
ꯍꯥꯏꯔꯛꯀꯅꯤꯗ ꯑꯗꯨꯝ ꯌꯥꯒꯅꯤꯗ ꯃꯇꯝ ꯈꯔ ꯄ꯭ꯔꯣꯁꯦꯁꯤꯡ ꯀꯩꯀꯥ ꯇꯧꯕꯒꯤ ꯑꯣꯏꯔꯕꯅꯤ ꯆꯪꯕ
ꯎꯝ
ꯋꯔꯦ ꯑꯩꯗꯤ ꯉꯁꯤ ꯑꯩꯅ ꯑꯗꯨꯝ ꯀꯣꯏꯁꯟ ꯍꯪꯃꯨꯟꯕꯒꯤ ꯑꯗꯨꯑꯣꯏꯔꯁꯨ ꯐꯨꯠꯕꯣꯜ ꯃꯔꯝꯗꯁꯨ ꯉꯥꯡꯕ ꯄꯦꯜꯂꯛꯈ꯭ꯔꯦꯕ
ꯍꯜꯂꯣ
ꯇꯥꯏ ꯇꯥꯏ
ꯑ ꯑꯗꯨꯒꯤ ꯀꯩꯀꯩ ꯍꯥꯏꯗꯣꯏꯅꯣꯁꯨ ꯒ꯭ꯌꯥꯟ ꯇꯥꯗ꯭ꯔꯦ ꯍꯧꯖꯤꯛꯇꯤ
ꯔꯛꯑꯣ ꯅꯪ ꯈꯪꯕ ꯋꯥꯔꯤ ꯀꯤꯕꯒꯤꯔ ꯀꯔꯤꯔꯥ ꯅꯪꯅ ꯑꯦꯛꯁꯄꯤꯔꯤꯌꯦꯟꯁ ꯇꯧꯈꯔꯒ ꯕꯨꯠꯀꯤꯔꯥ ꯀꯔꯤꯔꯥ
ꯑꯩꯗꯤ ꯏꯊꯟꯗꯗꯤ ꯐꯖꯟꯅ ꯇꯨꯝꯕꯗꯤ ꯍꯩꯇꯦꯕ ꯑꯗꯨ ꯀꯤꯌꯦꯕꯀꯣ ꯗꯃꯤ ꯃꯈꯣꯟ ꯇꯥꯔꯀꯥꯟꯗꯅ ꯇꯨꯝꯕꯅꯦ ꯃꯤ ꯏꯆꯤꯛ ꯆꯤꯛꯈ꯭ꯔꯗꯤ ꯑꯩ ꯇꯨꯝꯕ ꯍꯩꯅ
ꯎꯝ
ꯑꯗꯣ ꯑꯁ ꯑꯗꯨ ꯑꯦꯛꯁꯄꯤꯔꯤꯌꯦꯟꯁꯇꯤ ꯇꯧꯗ꯭ꯔꯤ ꯕꯨꯠ ꯀꯩꯀꯥ ꯑꯩꯉꯣꯟꯗꯗꯤ ꯑꯝꯐꯥꯎꯗꯤ ꯊꯣꯛꯇ꯭ꯔꯤ
ꯑꯥ
ꯆꯨꯝꯕ꯭ꯔꯥ ꯂꯥꯝꯕ꯭ꯔꯥꯗꯤ ꯈꯪꯗꯦ ꯑꯩ ꯑꯩꯒꯤꯗꯤ ꯍꯧꯖꯤꯛꯐꯥꯎ ꯊꯥꯖꯕꯗꯤ ꯑꯣꯏꯗ꯭ꯔꯤꯌꯦ
ꯎꯝ
ꯃꯁꯥꯅ ꯄꯥꯝꯗ꯭ꯔꯕꯅꯤꯅ
ꯍꯣ ꯍꯣꯏ ꯅꯣꯏꯗꯗꯤ ꯄꯥꯜꯂꯕꯣ
ꯄꯥꯟꯗ꯭ꯔꯤꯗ
ꯊꯣꯛꯇꯕꯁꯨ ꯑꯣꯏꯁꯅꯨꯗ
ꯎꯝ
ꯀꯥꯅꯗꯦꯗ ꯎꯝ ꯉꯥꯔꯤ ꯃꯅꯝ ꯌꯥꯝ ꯅꯨꯡꯁꯤꯌꯦ ꯑꯩꯈꯣꯏ ꯌꯨꯝꯗꯒꯤ ꯄꯨꯔꯛꯄ ꯃꯅꯝ ꯅꯝꯔꯒ
ꯅꯨꯡꯁꯤꯔꯛꯈꯤꯅꯤ ꯌꯨꯝꯗꯒꯤ ꯇꯣꯞ ꯇꯣꯞ ꯇꯠ ꯂꯥꯞꯅ ꯂꯩꯔꯗꯤ ꯀꯩꯀꯩꯅꯣꯃ
ꯑꯥꯢ